ꯍꯜꯂꯣ
ꯇꯥꯔꯕꯣ
ꯇ ꯇꯥꯏ
ꯇꯥꯔꯦ ꯇꯥꯔꯦ ꯑꯩꯗꯤ ꯐꯖꯅ ꯇꯥꯕ꯭ꯔꯣ
ꯇꯥꯏ ꯇ ꯑꯩ
ꯎꯝ ꯇꯥꯏ ꯇꯥꯏ ꯅꯪ ꯀꯥꯏ ꯂꯩꯔꯤꯅꯣ ꯃꯈꯣꯟ ꯑꯣꯏꯅ ꯀꯩꯅꯣ ꯇꯧꯕ ꯃꯥꯂ
ꯂꯊꯥꯞ ꯐꯕꯩꯅꯤ
ꯑꯣ ꯍꯣꯏꯅꯦ ꯁꯥꯕꯅꯤꯅ ꯐꯦꯟ ꯃꯈꯣꯟꯗꯤ ꯇꯥꯗꯦ ꯇꯦꯟꯖꯥꯡ ꯆꯥꯔꯕ
ꯌꯥꯏ ꯍꯋꯥꯏ ꯆꯥꯏ
ꯃꯖꯥꯡ ꯆꯥꯏ ꯍꯋꯥ ꯍꯟꯇꯗꯨ ꯍꯦꯟꯖꯥꯡ ꯆꯥꯔꯕ ꯍꯋꯥꯏ ꯆꯥꯏ ꯑꯗꯣ ꯍꯋꯥꯏꯁꯦ ꯃꯈꯜ ꯌꯥꯝ ꯂꯩꯕꯅꯤꯅꯀꯣ ꯀꯔꯝꯕ ꯍ ꯍꯥꯏꯅꯣ
ꯍꯋꯥꯏ ꯀꯥꯛꯇꯛ ꯃꯌꯥꯝꯅ ꯌꯥꯝ ꯑꯩꯈꯣꯏꯁꯤ ꯁꯣꯝꯗ ꯌꯥꯝ ꯄꯥꯝꯅ ꯆꯥꯅꯕ
ꯍꯣꯏ ꯀꯪꯀꯛꯅ ꯀꯩꯅꯣ ꯇꯧ ꯆꯥꯏꯌꯦꯕ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
ꯎꯝ ꯅꯪ ꯃꯈꯣꯟꯗꯣ ꯑꯍꯥꯟꯕꯗꯗꯤ ꯀꯩꯝ ꯇꯧꯔꯝꯗꯕ ꯃꯥꯜꯂꯦ ꯍꯧꯖꯤꯛꯇꯤ ꯈꯤꯇꯪ ꯆꯥꯏꯔꯛꯄꯁꯨ ꯃꯥꯜꯂꯦ
ꯍꯧꯖꯤꯛ ꯆꯥꯏꯗꯨꯅ ꯅꯦꯕꯥꯛꯅ ꯑꯣꯏꯔꯝꯝꯕꯁꯦ ꯈꯤꯇꯪ ꯍꯥꯏꯗꯤ ꯑꯥ ꯇꯠꯄꯩ ꯇꯥꯏꯞꯇ ꯇꯧꯋꯏꯕ
ꯑꯣ ꯀꯩꯗ ꯋꯦꯐꯥꯏꯗꯔ ꯁꯨꯝ ꯂꯩ ꯅꯠꯇꯔꯣ
ꯋꯥꯏ ꯐꯥꯏ ꯅ ꯅ ꯀꯔꯤ ꯌꯥꯎ ꯍꯥ
ꯂꯣꯏ ꯇꯧꯔꯒ ꯐꯥꯏ ꯄꯨꯁꯤꯜꯂꯗꯤ ꯍꯥꯞꯇꯕ ꯐꯕꯅꯤꯅ ꯅꯍꯥꯟꯋꯥꯏ ꯊꯥꯏꯅ ꯁꯨꯝ ꯍꯩꯅꯈꯤꯕꯩꯀꯣ ꯋꯥꯏꯐꯥꯏ ꯄꯨꯁꯜꯂꯦꯅ ꯗꯇꯥꯁꯦ ꯍꯥꯞꯇ꯭ꯔꯕ ꯃꯤ ꯗꯨꯀꯥꯟ ꯃꯥꯡꯗ ꯄꯣ ꯂꯩꯒꯦ ꯇꯧꯔꯒ ꯄꯩꯁꯥ ꯊꯤ ꯄꯤꯔꯝꯗꯥꯏ ꯅꯤꯡꯁꯤꯡꯉꯛꯑꯕ ꯄꯣꯠ ꯆꯩ ꯂꯧꯊꯣꯛꯎꯔꯕꯅꯤꯀꯣ ꯍꯥꯏꯁꯦ ꯆꯦꯒꯥꯏꯔ ꯆꯥꯐꯥꯎ ꯌꯥꯎꯔꯨꯕꯅꯤ ꯑꯁ ꯀꯌꯥꯝ ꯇꯜꯂꯤ ꯗꯨꯀꯥꯟꯗꯨꯗ ꯑꯃꯨꯛ ꯍꯥꯏꯔꯦ ꯍꯣꯏ ꯗꯨꯀꯥꯟꯗꯨꯗ ꯑꯃꯨꯛ ꯍꯥꯏꯔꯦ ꯈꯪꯉꯥꯕ ꯍꯣꯁꯄꯣꯠ ꯑꯃꯇ ꯊꯥꯗꯣꯛꯔꯛꯑꯣ ꯍꯣꯁꯄꯣꯠ ꯊꯥꯗꯣꯛꯑꯒ ꯊꯤꯔꯝꯃꯤꯅꯦ ꯍꯥꯏꯕ
ꯑꯣ
ꯑꯗꯩ ꯔꯤꯝꯁꯇꯒ ꯆꯠꯂꯒꯅꯅꯦ ꯑꯗꯩꯩ ꯔꯤꯝꯁꯇꯒ ꯆꯠꯂꯒꯅ ꯑꯃꯨꯛ ꯀꯩꯗꯧꯔꯦ ꯑ ꯀꯥꯗ ꯂꯩꯍꯧꯕ ꯃꯤ ꯑꯃꯗ ꯄꯩꯁꯥ ꯀꯥꯞꯄꯠꯂꯛꯇꯣꯏꯅꯦ ꯈꯪꯉꯥꯕ ꯅꯝꯕꯔꯒ ꯍꯥꯏꯅꯔꯒ ꯐꯔꯛꯅꯤꯀꯣ ꯑꯗꯨ ꯊꯕꯛ
ꯑꯗꯨ ꯐꯔꯛꯇꯣ ꯑꯁꯤ ꯐꯔꯛꯅꯤ
ꯍꯥꯏꯗꯤ ꯍꯧꯖꯤꯛꯇꯤ ꯑꯃꯨꯛ ꯂꯩꯇ꯭ꯔꯦꯕ ꯊꯥꯏꯅ ꯄ꯭ꯂ ꯑꯃ ꯂꯩꯔꯝꯕꯅꯦꯕ ꯑꯩꯈꯣꯏꯒꯤ ꯂꯨꯄꯥ ꯆꯃꯉꯥꯒꯤ ꯃꯈꯥꯗ ꯍꯥꯜꯂꯒ ꯊꯥ ꯑꯍꯨꯝꯃꯨꯛꯀꯤ ꯆꯥꯡ ꯆꯠꯄ ꯑꯃ
ꯑꯗꯨꯝ ꯅꯦꯠꯁꯦ ꯁꯤꯛꯁ ꯖꯤꯕꯤꯗꯤ ꯌꯥꯎꯔꯛꯄꯅꯦꯕ ꯇꯔꯨꯛꯈꯛ ꯌꯥꯎꯔꯛꯄꯗꯨ ꯗꯤ ꯑꯗꯨꯝ ꯅꯣꯡꯃꯩ ꯉꯍꯥꯛ ꯁꯤꯖꯤꯟꯅꯕ ꯑꯗꯒꯤ ꯍꯥꯏꯖꯕꯩ ꯋꯥꯅꯦ ꯃꯄꯥꯟ ꯊꯣꯛꯈ꯭ꯔꯀꯥꯟꯗꯗꯤ ꯍꯣꯁꯄꯤꯇꯥꯜꯒꯨꯝꯕ ꯆꯠꯀꯥꯟꯗꯗꯤ ꯀꯩꯗꯧꯒꯦꯗ ꯑꯩꯈꯣꯏ ꯋꯦꯇꯤꯡ ꯑꯦꯔꯤꯌꯥꯗ ꯃꯤ ꯉꯥꯏꯕꯒꯤ ꯉꯥꯏꯍꯥꯛꯇꯪ ꯉꯥꯏꯔꯤꯉꯩꯗꯣ
ꯑꯗꯨꯝ ꯄꯣꯃꯦꯠꯇ ꯃꯦꯠꯄꯒꯤ ꯉꯥꯏꯍꯥꯛꯇꯗ ꯂꯣꯏꯈꯤꯕ ꯁꯤꯛꯁ ꯖꯤꯕꯤ ꯀꯩꯅꯣ ꯃꯥꯒꯤ ꯁꯤꯛꯁ ꯖꯤꯕꯤ ꯑꯗꯨ ꯌꯥꯎꯕꯗꯨꯗꯤ ꯊꯥ ꯑꯍꯨꯝꯗꯨꯗ ꯅꯣꯡꯅꯤꯅꯤꯗ ꯂꯣꯏꯁꯤꯟꯈ꯭ꯔꯅꯤ ꯅꯦꯠ ꯑꯗꯩ ꯊꯕꯛ ꯊꯣꯛꯑꯦꯅ ꯑꯗꯩꯩꯒꯤ ꯀ꯭ꯂꯥꯁ ꯀꯨꯝꯕ ꯆꯠꯂꯅꯤ ꯄꯥꯏꯅꯤꯡꯉꯛꯇꯅ ꯊꯥꯡꯅꯕ ꯐꯝꯃꯤꯟꯅꯕ ꯃꯤ ꯀꯩꯀꯩꯗꯒꯤꯅꯦ ꯍꯥꯏꯕ ꯊꯥꯗꯣꯛꯍꯜꯂꯒ ꯄꯥꯏꯔꯤꯁꯦ ꯑꯗꯨꯝ
ꯑ ꯑꯩꯅ ꯑꯩꯅ ꯌꯥꯝ ꯇꯧꯔꯤꯕ ꯊꯕꯛꯅꯤ
ꯅꯪꯅ ꯍꯧꯖꯤꯛ ꯍꯧꯖꯤꯛ ꯊꯦꯡꯅꯔꯤꯕ꯭ꯔꯥ
ꯑ ꯑꯩꯅ ꯈꯣꯠꯅꯔꯁꯦ ꯍꯥꯏꯗꯤ ꯌꯨꯝꯗ ꯋꯥꯔꯤ ꯐꯥꯏ ꯂꯩꯔꯝꯅꯤꯅ ꯀꯩꯅꯣꯗꯨꯗꯤ ꯍꯥꯞꯇ꯭ꯔꯦꯗꯣ
ꯎꯝ
ꯍꯥꯏꯖꯤꯗꯤ ꯐꯣꯟ ꯆꯔꯁ
ꯑꯣ
ꯍꯣꯏ ꯍꯥꯏꯗꯤ ꯍꯥꯞ ꯐꯣꯟ ꯇꯧꯅꯅꯕ ꯀꯩꯅꯣ ꯇꯧꯕꯅꯤꯅ ꯍꯥꯞꯇꯕꯗꯤ ꯌꯥꯗꯦ ꯗꯇꯥꯒꯤꯗꯤ ꯌꯦꯡꯗ꯭ꯔꯦꯕ
ꯑꯩꯣꯏꯗꯀꯠꯁꯨ ꯊꯣꯏꯗꯣꯛꯅꯁꯨ ꯀꯩꯅꯣ ꯇꯧꯗꯕꯅꯤ ꯃꯥꯅ ꯐꯣꯟ ꯀꯩꯁꯨ ꯄꯩꯁꯥ ꯈꯤꯇꯪ ꯁꯦꯞ ꯇꯧꯍꯧꯕ ꯑꯃꯗ ꯈꯤꯇꯪ ꯁꯦꯞ ꯇꯧꯍꯧꯕꯅꯗꯤ ꯐꯩꯗꯤ ꯐꯩꯅꯤ ꯍꯥꯏꯗꯤ ꯅꯨꯡꯇꯤꯒꯤ ꯊꯕꯛ ꯑꯃ ꯌꯥꯝ ꯗꯥꯗꯥ ꯗꯔꯀꯥꯔ ꯂꯩꯕ ꯊꯕꯛ ꯑꯃ ꯆꯠꯄ ꯑꯣꯏꯔꯒꯗꯤ ꯍꯥꯞ ꯌꯥꯕ
ꯑꯗꯨꯅꯦ
ꯁꯤꯒꯗꯤ ꯀꯣꯜꯗꯨ ꯀꯌꯥ ꯁꯨꯈ꯭ꯔꯦ
ꯑꯩ ꯁꯤꯒ ꯑꯍꯥꯟꯕꯒꯤ ꯇꯔꯥꯗꯤ ꯂꯣꯏꯒꯨꯝ ꯇꯧꯕꯅꯦ ꯃꯈꯥ ꯇꯥ ꯌꯦꯡꯌꯥꯗꯦ ꯎꯝ ꯆꯥꯛ ꯆꯥꯔꯕ ꯅꯪꯗꯤ
ꯆꯥꯛ ꯏꯁꯤꯡꯁꯦ ꯅꯨꯡꯗꯥꯡꯗꯤ ꯆꯥꯗ꯭ꯔꯦ ꯉꯁꯥꯏ ꯅꯨꯡꯊꯤꯟꯗꯣ ꯊꯦꯡꯅ ꯆꯥꯥꯁꯜꯂꯨꯕꯒꯤ
ꯅꯨꯡꯗꯥꯡ ꯅꯨꯡꯗꯥꯡ ꯆꯔꯥ ꯍꯦꯟꯕꯤꯗꯣ ꯇꯧꯔꯕꯕ
ꯍꯥꯥ
ꯅꯨꯡꯗꯥꯡ ꯅꯨꯡꯗꯥꯡ ꯆꯔꯥ ꯍꯦꯟꯕꯤ ꯇꯧꯔꯕꯕ
ꯅꯨꯡꯗꯥꯡ ꯅꯨꯡꯗꯥꯡ ꯆꯔꯥ ꯌꯦꯅꯨꯃꯛꯁꯨ ꯅꯠꯇꯦꯗ ꯑꯗꯨꯝ ꯅꯣꯡ ꯐꯥꯗꯣꯛꯄꯁꯨ ꯆꯥꯔꯤ ꯄꯣꯠꯅꯤ ꯆꯥꯗꯕ ꯅꯨꯃꯤꯠꯁꯨ ꯌꯥꯎꯋꯦ ꯍꯥꯏꯕꯩ ꯋꯥꯈꯇꯅꯤ ꯑꯁ
ꯁꯤꯒꯤ ꯉꯁꯤꯒꯤꯗꯤ ꯉꯁꯥꯏ ꯇꯧꯒꯔꯦꯕ ꯉꯁꯥꯏ ꯆꯥꯊꯣꯛꯇꯦꯕ
ꯎꯝ ꯑꯥ ꯀꯔꯤ ꯍꯧꯖꯤꯛꯀꯥꯟꯁꯤꯀꯣ ꯆꯥꯕꯗ ꯄꯨꯝꯃꯛ ꯑꯃ ꯁꯥꯒꯠꯂꯛꯄꯁꯤꯗ ꯅꯨꯡꯉꯥꯏꯇ꯭ꯔꯤꯕ ꯑꯩ ꯑꯩ ꯅꯣꯇꯤꯐꯤꯀꯦꯁꯟꯁꯨ ꯌꯥꯝ ꯂꯥꯛꯄ ꯃꯥꯜꯂꯦ ꯇ꯭ꯔꯣꯡ ꯇ꯭ꯔꯣꯡ ꯇ꯭ꯔꯣꯡ ꯇ꯭ꯔꯣꯡ ꯇꯧꯔꯤꯁꯤꯕꯨ
ꯍꯣꯏ ꯆꯥꯕꯗꯨꯁꯨ ꯀꯥꯂꯦꯟ ꯑꯣꯏꯕꯅꯤꯅ ꯅꯣꯡꯖꯤ ꯆꯥꯕꯗ ꯌꯦꯡ ꯌꯦꯡ ꯆꯥꯗ ꯌꯥꯗꯦꯕ
ꯍꯣꯏ
ꯆꯅꯤꯡꯉꯦꯅ ꯄꯪꯆꯥ ꯆꯥꯁꯤꯟꯕꯁꯨ
ꯍꯣꯏ ꯑꯗꯨ ꯆꯥꯅꯤꯡꯉꯤꯕꯖꯥꯖꯥ ꯁꯥꯒꯠꯂꯛꯄꯁꯤꯗ ꯍꯛꯆꯥꯡ ꯍꯦꯟꯅ ꯅꯥꯅꯕ ꯄꯣꯠ ꯑꯣꯏꯔꯛꯇꯣꯏꯅꯤꯗ ꯑꯗꯨꯕꯨꯗꯤ
ꯎꯝ
ꯅꯪ ꯑꯩꯒꯤ ꯃꯈꯣꯟꯁꯤ ꯐꯖꯅ ꯇꯥꯔꯤꯕꯣ ꯅꯪꯒꯤ ꯗꯤ ꯄꯦꯠ ꯀꯩꯅꯣ ꯇꯧꯈꯤꯕ ꯃꯥꯜꯂꯦ ꯇꯠꯈꯔꯕ ꯖꯥꯠꯂꯥ
ꯅꯪꯒꯤꯗꯤ ꯇꯥꯔꯤ
ꯑꯣ ꯅꯪꯒꯤꯗꯣ ꯑꯃꯨꯛ ꯄꯠ ꯄꯠ ꯄꯠ ꯄꯠ ꯇꯧꯋꯦ
ꯑ ꯅꯦꯠꯋꯥꯛꯅ ꯑꯣꯏꯔꯝꯕꯁꯨ ꯌꯥꯏ
ꯑꯣ ꯑꯣꯏꯔꯝꯗꯣꯏꯅꯤ ꯅꯦꯠꯋꯥꯛꯅ ꯑꯩꯁꯨ ꯁꯤꯒꯤ ꯐꯣꯟ ꯋꯥꯔꯤ ꯁꯥꯟꯅꯕꯁꯦꯀꯣ ꯑꯩꯗꯤ ꯂꯩꯇ꯭ꯔꯕꯣꯏ ꯇꯨꯝꯅꯤꯡꯕ ꯑꯃꯅꯤꯅꯤ ꯂꯩꯗꯤ ꯂꯩꯔꯝꯕ ꯑꯩꯅ ꯁꯥꯟꯅꯗꯤ ꯑꯗꯨꯝ ꯈꯜꯂ ꯑꯩꯁꯨ ꯀꯥꯎꯂꯩꯔꯦ ꯁꯥꯟꯒ ꯁꯥꯟꯅꯗꯕꯅꯦ
ꯍꯣꯏꯅꯦ ꯆꯪꯉ ꯌꯦꯡꯗ꯭ꯔꯗꯤ ꯑꯗꯨꯝ ꯀꯩ ꯂꯩꯔꯤ ꯈꯪꯗꯦꯗꯨꯅꯤ
ꯍꯣ ꯑꯗꯨꯅꯤ ꯇꯧꯔꯝꯃꯤꯖꯦ ꯍꯧꯖꯤꯛ ꯑꯩꯅ ꯑꯁ ꯁꯥꯒꯠꯂꯛꯄꯁꯤꯗ ꯑꯗꯒꯤ ꯑꯦ ꯑꯩꯈꯣꯏ ꯑꯩ ꯁꯨꯃꯥꯏꯅ ꯐꯣꯟ ꯋꯥꯔꯤ ꯁꯥꯟꯅꯔꯀꯥꯟꯗ ꯂꯥꯏꯔꯤꯛꯀꯤ ꯋꯥꯔꯤ ꯂꯥꯛꯄꯁꯦ
ꯎꯝ
ꯂꯥꯏꯀꯤ ꯋꯥꯔꯤ ꯂꯥꯛꯀꯥꯟꯗ ꯗꯗꯤ ꯉꯥꯏꯈꯣꯀꯣ ꯁꯦꯀꯦꯟ ꯑꯃꯇ ꯍꯣꯜꯗ ꯍꯥꯏꯐꯦꯠꯇꯪ ꯂꯩ ꯑꯥꯎ ꯑꯥꯎ ꯑꯦ ꯋꯥꯉꯥꯡꯁꯧꯔꯤꯗꯨꯒ ꯀꯩꯅꯣ ꯇꯧꯔꯤ ꯑꯥ ꯀꯩꯔꯤ ꯐꯣꯟ ꯑꯃ ꯄꯥꯏꯅꯔꯤ
ꯎꯝ ꯉꯁꯤ ꯑꯗꯨꯝ ꯐꯖꯅ ꯅꯨꯡꯉꯥꯏꯇꯕꯅꯦ ꯅꯦꯋꯥꯛꯁꯦ ꯀꯣ ꯑꯁꯤ ꯐꯖꯅ ꯀꯩꯅꯣ ꯇꯧꯗꯦ ꯐꯣꯟ ꯇꯠꯄ ꯑꯗꯒꯤ ꯇꯧꯔꯒꯅ ꯑꯃꯨꯛ ꯆꯠꯇꯕ ꯌꯥꯝ ꯇꯧꯋ ꯉꯥꯁꯤ ꯎꯝ ꯍꯌꯦꯡ ꯇꯧꯁꯤ ꯎꯝ ꯊꯝ ꯊꯝ ꯒꯨꯅꯥꯥꯏ ꯒꯨꯅꯥꯥꯏ
ꯐꯣꯟ ꯇꯧꯕꯩ ꯍꯥꯏꯔꯝꯃꯤꯔꯣ
ꯑ ꯐꯣꯟ ꯇꯧꯕꯩ ꯑꯩ ꯉꯁꯥꯏꯋꯥꯏ ꯀꯩꯅꯣꯝꯃ ꯍꯪꯉꯨꯕ ꯑꯁ ꯍꯧꯖꯤꯛꯋꯥꯒꯤ ꯃꯈꯣꯟ ꯈꯤꯇꯪ ꯍꯧꯔꯝꯗꯧ ꯃꯥꯜꯂ ꯑꯩ ꯀꯩꯅꯣꯝ ꯇꯧꯒꯔꯦ ꯅꯣꯏꯁꯇꯨ ꯈꯤꯇꯪ ꯀꯩꯅꯣꯗ ꯌꯥꯝ ꯂꯥꯡꯉꯝꯗꯧ ꯃꯥꯜꯂꯦ ꯕꯦꯛꯒ꯭ꯔꯥꯎꯟꯗ
ꯅꯪꯒꯤꯔꯣ ꯍꯥꯏꯖꯦ ꯇꯥꯒꯤꯗꯦꯍꯦ
ꯑꯣ ꯐꯔꯦ
ꯑꯥ ꯋꯥꯠꯆꯞ ꯀꯩꯅꯣꯗ ꯆꯪ ꯌꯥꯕꯅꯦ ꯐꯣꯟ ꯅꯝꯕꯔ ꯇꯧꯔꯒ
ꯍꯥꯥ ꯌꯨꯝꯗꯗꯤ ꯍꯧꯖꯤꯛ ꯀꯅꯥ ꯀꯅꯥ ꯂꯩꯅꯣ ꯅꯣꯏ ꯄꯨꯟꯂꯞꯅ ꯅꯩꯅꯣꯡ ꯄꯣꯛꯄ ꯍꯪꯗꯦ ꯍꯥ
ꯇꯥꯥꯏꯔꯤꯕꯣ
ꯇꯥꯏ ꯇꯥꯏ
ꯌꯨꯝꯗꯗꯤ ꯍꯧꯖꯤꯛꯁꯁꯤ ꯀꯅꯥ ꯀꯅꯥꯅꯣ ꯅꯣꯏꯒꯤ ꯂꯩꯁꯦ ꯄꯨꯜꯂꯞꯅ
ꯈꯣꯏ ꯆꯦ ꯑꯀꯣꯏ ꯃꯔꯤ ꯈꯨꯣꯏꯗꯥꯅꯦ ꯑꯈꯣꯏꯃꯥꯅꯦ ꯑꯈꯣꯏꯕꯥꯅꯦ ꯑꯦ ꯑꯗꯨꯒ ꯍꯨꯏ ꯑꯍꯨꯝ‌‌ꯑꯃꯒ
ꯑ ꯃꯁꯤꯡ ꯌꯥꯝꯃꯤꯅꯤꯅꯦ ꯁꯟ ꯑꯅꯤꯑꯃꯒ ꯌꯥꯧꯁꯜꯂꯤ ꯃꯁꯤꯡ ꯌꯥꯝꯃꯤꯅꯦ ꯑꯗꯨꯗꯤ
ꯑꯣ ꯆꯨꯝꯃꯦ ꯋꯥꯗꯤ ꯑꯣꯛ ꯑꯅꯤ ꯑꯃꯖꯨ ꯋꯥꯠꯂꯤ
ꯑꯁ ꯑꯗꯨꯗꯤ ꯄꯌꯥꯝ ꯌꯥꯝꯕ ꯅꯠꯇꯦꯅꯦ ꯅꯣꯏ ꯕꯥ ꯍꯣꯏ ꯅꯣꯏ ꯃꯥ ꯍꯣꯏꯗꯤ ꯑꯗꯨꯝ ꯌꯨꯝꯗꯒꯤ ꯅꯣꯡꯃꯩ ꯅꯣꯡꯃ ꯆꯨꯞꯄꯖꯤ ꯃꯄꯥꯟ ꯁꯨꯞꯊꯣꯛ ꯊꯣꯛꯇ ꯌꯥꯔꯝꯃꯅꯤ ꯑꯗꯨꯗꯤ
ꯑꯗꯨꯗꯤ ꯀꯩꯗ ꯍꯥꯏꯔꯅꯤ ꯃꯣꯏꯗ ꯃꯣꯏꯗ ꯂꯨꯞꯀꯦꯅ ꯈꯟꯈ꯭ꯔꯗꯤ ꯅꯣꯡꯃꯗꯤ ꯑꯗꯨꯝ ꯀꯣꯟꯅꯕꯤꯅꯦ ꯈꯤꯇꯪ ꯀꯩꯅꯣ ꯇꯧꯕꯗ ꯑ ꯍꯥꯏꯗꯤ ꯌꯥꯍꯧꯕꯒ ꯈꯔ ꯊꯦꯡꯉꯗꯤ
ꯑꯗꯩ ꯍꯧꯖꯤꯛꯁꯤꯅ ꯀꯩꯅꯣ ꯇꯧꯏ ꯈꯣꯠꯂꯤ ꯁꯥ ꯁꯟ ꯅꯥꯏ ꯈꯣꯠꯂꯤꯒ ꯇꯧꯕꯗꯨꯅ ꯀꯃꯥꯏꯅ ꯇꯧꯋꯤ ꯐ ꯐꯕ ꯂꯥꯏꯆꯠ ꯂꯥꯛꯏ ꯈꯣꯠꯂꯤꯒꯅ ꯇꯧꯈꯤꯕꯗꯨꯅ
ꯑꯗꯨꯣ ꯑꯩꯈꯣꯏꯗꯤ ꯌꯥꯎꯗꯦ ꯍꯥꯏꯇꯥꯔꯦ ꯍꯥꯏꯗꯤ ꯑꯩꯈꯣꯏ ꯑꯩꯈꯣꯏꯁꯤ ꯀꯌꯥ ꯀꯩꯅꯣ ꯇꯧꯒꯟꯗꯣꯏꯕ ꯍꯥꯏꯗꯤ ꯁꯥ ꯁꯟꯁꯦ ꯄꯤꯖꯕ ꯀꯥꯟꯗ ꯑꯣꯛꯁꯦ ꯍꯥꯏꯔꯁꯤꯅꯦ ꯑꯩꯈꯣꯏ ꯁꯣꯝ ꯅꯥꯀꯟꯗ ꯑꯌꯥꯝꯕꯅ ꯂꯣꯏꯅꯔꯤꯁꯦ ꯑꯣꯛꯁꯦ ꯎꯁꯣꯞ ꯅꯨꯡꯅꯨꯒꯤ ꯍꯥꯏꯗꯤ ꯑꯔꯦꯝꯄꯥꯗꯣ ꯑꯗꯨ ꯌꯥꯝ ꯄꯤꯖꯅꯩꯗ
ꯑꯗꯨꯅꯁꯨ ꯑꯣꯏꯗꯣꯏꯅꯤ
ꯍꯣꯏ ꯑꯗꯨꯅ ꯑꯌꯥꯝꯕ ꯂꯥꯏꯆꯠ ꯂꯥꯏꯆꯠꯁꯦ ꯑꯗꯨꯅꯦꯕ ꯍꯣꯏ ꯃꯣꯏꯒꯤ ꯂꯥꯏꯅꯥꯕꯨꯗꯤ ꯑꯗꯨꯝ ꯂꯩꯕꯗꯤ ꯂꯩꯔꯤꯅꯦ ꯑꯗꯨ ꯍꯤꯗꯥꯛ ꯚꯦꯛꯁꯤꯅꯦꯁꯟ ꯍꯥꯏꯕ ꯋꯥꯠꯅꯤ ꯑꯩꯈꯣꯏꯁꯨ ꯑ ꯑꯉꯥꯡ ꯑꯣꯏꯣꯏ ꯑꯉꯥꯡꯁꯨꯍꯦ ꯀꯩꯅꯣ ꯇꯧꯔꯛꯄꯒ ꯚꯦꯛꯁꯤꯅꯦꯁꯟ ꯀꯥꯞꯄꯤꯗꯅ ꯅꯥꯗꯅꯕ ꯈꯣꯠꯇꯅꯕ ꯑꯗꯨꯝꯕꯗꯣ ꯀꯥꯞꯍꯧꯗꯕꯒꯤ ꯀꯩꯅꯣ ꯑꯣꯏꯗꯣꯏꯅꯦꯕ ꯍꯥꯏꯗꯤ ꯃꯇꯝ ꯃꯣꯏꯁꯨ ꯃꯇꯝ ꯃꯇꯝ ꯂꯩꯌꯦꯕ ꯍꯥꯏꯗꯤ ꯚꯦꯛꯁꯤꯅꯦꯁꯟ ꯇꯧꯕꯒꯤ
ꯎꯝ ꯑꯗꯨꯕꯨꯗꯤ ꯑꯗꯨꯗꯤ ꯁꯣꯏꯅ ꯃꯤ ꯆꯃꯗꯣꯏꯅꯤ ꯑꯗꯣ ꯍꯣꯏꯁꯨ ꯑꯩꯈꯣꯏ ꯕꯥ ꯀꯃꯥꯏꯅ ꯇꯧꯔ ꯑꯣꯛꯁꯦ ꯑꯅꯤ ꯑꯍꯨꯝ ꯂꯣꯏꯌꯦꯦ ꯍꯟꯗꯛꯀꯤ ꯃꯤ ꯅꯥꯅꯩ ꯈꯣꯠꯅꯩꯒ ꯍꯥꯏꯕꯗꯣ ꯑꯩꯈꯣꯏ ꯑꯗꯨꯝ ꯏꯂꯛ ꯅꯛꯅ ꯅꯥꯕꯁꯨ ꯌꯥꯝꯌꯥꯝ ꯌꯥꯎꯋꯦꯕ ꯑꯗ ꯑꯩꯈꯣꯏꯅ ꯑꯃꯨꯛ ꯀꯩꯅꯣꯁꯦ ꯂꯣꯏꯅ ꯑꯣꯛꯆꯥꯛ ꯍꯥꯏꯔꯒꯁꯨ ꯄꯨꯔꯥ ꯆꯥꯛ ꯊꯣꯡꯕꯗꯧ ꯊꯣꯡꯉ ꯄꯤꯖꯕꯤꯅꯦꯕ ꯆꯆꯥꯛꯇꯣ ꯐꯖꯅ
ꯍꯣꯏ ꯍꯣꯏ ꯑꯗꯨꯅ ꯐꯩꯌꯦꯕ ꯑꯥ ꯍꯥꯏꯗꯤ ꯃꯤ ꯊꯣꯡꯕ ꯍꯥꯏꯗꯤ ꯃꯤ ꯍꯥꯏꯗꯤ ꯑꯗꯨꯝ ꯗꯅꯥ ꯊꯣꯡꯕ ꯍꯥꯏꯁꯦ ꯃꯇꯝ ꯆꯪꯏꯤꯗ
ꯎꯝ
ꯍꯥꯏꯕꯗꯤ ꯆꯥꯛ ꯊꯣꯡꯕꯒ ꯆꯞ ꯃꯥꯟꯅꯩꯅ ꯍꯦꯛꯇ ꯃꯣꯏꯗꯒꯤ ꯂꯧꯔꯦ ꯍꯥꯏꯔꯁꯨ ꯀꯩꯅꯣ ꯇꯧꯕꯗ ꯌꯥꯄꯣꯠꯇꯦꯗꯣ
ꯍꯣꯏ ꯍꯣꯏ ꯑꯗꯒꯤ ꯎꯁꯣꯀꯨꯝꯕꯒꯨꯝꯕꯒꯤ ꯇꯧꯕꯗꯣ ꯑꯗꯨꯁꯨ ꯑꯀꯪꯕꯗꯤ ꯂꯧꯋꯦꯕꯀꯣ ꯂꯧꯕ ꯑꯀꯪꯕꯁꯤ ꯂꯧꯔꯒꯗꯣ ꯄꯤꯖꯕ ꯅꯠꯇꯕ ꯑꯃꯨꯛꯁꯨ ꯊꯣꯡꯗꯣꯛꯑꯦꯕ ꯑꯗꯨꯗꯣ
ꯍ ꯍꯣꯏ ꯍꯣꯏ ꯑꯗꯨꯅ ꯍꯥꯏꯗꯤ ꯃꯣꯏꯗ ꯅꯥꯕꯒꯤ ꯆꯥꯟꯁꯁꯦ ꯌꯥꯝ ꯅꯦꯝꯃꯦꯕ ꯎꯝ
ꯍꯟꯗ ꯇꯤꯒꯗꯧꯔꯦ ꯑꯩꯈꯣꯏ ꯑꯦ ꯄꯩꯁꯥ ꯅꯨꯡꯁꯥꯁꯨ ꯆꯤꯜꯂꯤ ꯑꯗꯩ ꯌꯣꯛꯄꯗꯨ ꯑꯣꯛꯇ ꯌꯥꯝ ꯆꯥꯎꯃꯟꯈꯤꯕꯩꯀꯣ
ꯎꯝ
ꯃꯇꯥꯡꯁꯨ ꯆꯥꯔꯦ ꯌꯣꯟꯁꯦ ꯑꯗꯨꯝ ꯈꯟꯗꯤ ꯉꯝꯕ ꯂꯥꯏꯅꯥ ꯂꯩꯕꯅꯤꯅ ꯌꯣꯟꯐꯝꯁꯨꯦ ꯈꯔ ꯇꯥ ꯂꯩꯕ ꯍꯧꯖꯤꯛ ꯌꯣꯜꯂꯨꯔꯦ ꯑꯗꯨꯝ ꯑꯅꯥꯕꯅꯦ ꯍꯥꯏꯈꯤꯕ
ꯎꯝ ꯍꯥꯏꯗꯤ ꯌꯣꯟꯊꯣꯔꯛꯄꯗꯣ ꯎꯝ ꯌꯣꯟꯊꯣꯔꯛꯏꯗꯣ ꯀꯩꯅꯣ ꯇꯧꯕꯩꯅꯦ ꯍꯥꯏꯗꯣꯏꯅꯤꯗꯣ
ꯑꯗꯩ ꯑꯩꯈꯣꯏ ꯃꯥꯁꯤꯅꯃꯨꯛ ꯃꯈꯣꯡ ꯃꯈꯣꯡ ꯌꯥꯗ꯭ꯔꯕ ꯑꯗꯩ ꯑꯩꯈꯣꯏ ꯕꯥꯁꯨꯃꯨꯛ ꯃꯈꯣꯡ ꯌꯥꯗꯕ ꯃꯊꯥꯁꯥꯏ ꯑꯗꯨꯛꯌꯥꯝ ꯊꯝꯖꯤꯜꯂꯨꯔꯒ ꯑꯣꯛ ꯑꯍꯨꯝ ꯊꯝꯕ ꯍꯥꯏꯁꯤꯗꯤ ꯀꯩꯅꯣ ꯇꯧꯋꯦꯕ ꯑꯩꯈꯣꯏꯒꯤ ꯀꯣꯔꯇꯣꯛ ꯑꯆꯧꯕꯑꯝꯗ ꯅꯥꯟꯅ ꯊꯣꯡꯕꯒꯁꯤ ꯅꯤꯅꯤ ꯆꯠꯇꯦꯕ ꯅꯣꯡꯃ ꯈꯛꯇꯅꯦꯕ ꯑꯗꯨꯣ ꯅꯨꯡꯇꯤꯒꯤ ꯊꯣꯡꯒꯠꯂꯛꯄꯅꯤꯅ ꯌꯥꯝꯃꯟꯈ꯭ꯔꯦ ꯑꯃ ꯍꯟꯊꯁꯦꯅ ꯑꯅꯤ ꯊꯥꯗꯣꯛꯈꯤꯕꯗꯣ ꯀꯌꯥꯝ ꯀꯨꯏ ꯆꯪꯉꯤꯅ ꯑꯗꯨ ꯊꯥꯗꯣꯛꯄꯁꯤꯅ
ꯂꯧꯕꯤꯗꯧꯃꯤꯁꯤꯅꯅꯦꯀꯣ ꯑꯁ ꯑꯣꯛ ꯍꯧꯖꯤꯛ ꯃꯌꯥꯝ ꯄꯔꯦꯡ ꯂꯩꯈꯤꯕꯒꯤ ꯂꯧ ꯌꯥꯗꯕ ꯑꯗꯒꯤ ꯃꯃꯜꯁꯨ ꯑꯗꯨꯛꯀꯤ ꯃꯇꯤꯛ ꯍꯥꯏꯊꯔꯒꯅꯤꯗ ꯂꯧꯔꯤꯁꯦ ꯍꯥꯏꯗꯤ ꯀꯦꯖꯤ ꯌꯥꯝ ꯆꯥꯎꯕ ꯌꯥꯎꯈ꯭ꯔꯦꯕ ꯍꯥꯏꯗꯤ ꯁꯦꯝꯕꯒꯤ ꯊꯣꯛꯑ ꯃꯇꯨꯡꯗ ꯑꯗꯨꯝ ꯀꯩꯅꯣ ꯑꯦꯇꯤ ꯃꯌꯥ ꯇꯥꯕ ꯀꯩꯗꯧꯕꯒ ꯌꯥꯎꯋꯦꯕ ꯑꯗꯒꯤ ꯑꯁ ꯃꯃꯜꯁꯨ ꯄꯨꯔꯥ ꯀꯩꯅꯣꯝꯅꯦ ꯑꯩꯈꯣꯏꯅ ꯕꯖꯥꯔꯗꯒꯤ ꯑꯣꯛꯁꯥꯁꯦ ꯆꯥꯒꯦ ꯂꯩꯔꯨꯒꯦꯗꯤ ꯌꯥꯝ ꯇꯥꯠꯉꯤꯅ ꯑꯅꯥꯕꯃꯨꯛ ꯇꯥꯡꯉꯦꯕ ꯌꯣꯟꯀꯥꯟꯗꯅ ꯑꯃꯨꯛ ꯊꯤꯍꯣꯡ ꯁꯥꯕꯤꯅꯦꯃꯤ
ꯑꯗꯨꯅꯤ ꯀꯩꯅꯣ ꯍꯥꯏꯗꯤ ꯀꯩꯅꯣ ꯇꯧꯕ ꯀꯥꯡꯕꯨꯅꯗꯤ ꯅꯨꯡꯉꯥꯏꯔꯤꯅꯦ
ꯎꯝ ꯑꯗ ꯑꯗꯨꯃꯥꯏꯅ ꯍꯣꯡꯕꯅ ꯆꯨꯝꯅ ꯍꯣꯡꯕꯗ ꯅꯠꯇ꯭ꯔꯦꯅ ꯂꯨꯄꯥ ꯅꯤꯐꯨ ꯌꯥꯡꯈꯩ ꯍꯟꯊꯔꯒ ꯃꯣꯏꯒꯤ ꯔꯦꯠ ꯑꯃ ꯁꯥꯕꯗꯨ ꯌꯥꯔꯦꯅ ꯑꯗꯒꯤ ꯃꯀꯣꯛꯀꯨꯝꯕ ꯃꯈꯣꯡꯒꯨꯝꯕꯁꯤ
ꯑꯥ
ꯀꯩꯏꯕ ꯁꯤꯅꯃꯨꯛ ꯑꯣꯟꯕꯗꯤ ꯌꯥꯎ ꯑꯗꯨꯏꯅꯦꯕꯀꯣ ꯑꯣꯟꯕ ꯌꯥꯎꯔ ꯀꯩꯗꯧꯒꯦꯗ ꯃꯈꯣꯡꯗꯣ ꯑꯩꯈꯣꯏꯒꯤ ꯁꯥ ꯑꯇꯩ ꯃꯈꯜ ꯑꯇꯩꯗꯨꯒ ꯃꯃꯟꯃꯨꯛ ꯃꯥꯟꯅꯗꯅ ꯁꯥꯔꯦꯕ ꯌꯥꯝ ꯍꯣꯡꯅ ꯇꯪꯈꯥꯏꯃꯨꯛꯇ ꯁꯥꯔꯛꯑꯅꯤ